ꯑꯥ
ꯇꯥꯏꯌꯦ ꯇꯥꯏꯌꯦ
ꯑꯩꯈꯣꯏꯅꯤ ꯐꯣꯟ ꯇꯧꯕꯁꯦ ꯄꯛꯆꯕꯒꯤꯔꯥ ꯈꯪꯗꯦꯗ
ꯌꯥꯝ ꯊꯨꯕꯒꯨꯝ ꯇꯧꯋꯤ
ꯑꯦꯗꯧꯒ
ꯁꯨꯝ ꯍꯤꯞꯄꯒ ꯒꯦꯝ ꯁꯥꯟꯅꯔꯤꯕꯅꯤ ꯑꯗꯣ ꯍꯧꯒ ꯦꯁ ꯍꯗꯅꯤ
ꯎꯝ
ꯑ ꯈꯪꯗ꯭ꯔꯦ ꯏꯁꯄꯦꯛ ꯎꯞꯗꯧ ꯃꯥꯜꯂꯦ ꯑꯩꯁꯦ ꯃꯤꯆ ꯃꯔꯔꯒꯒ ꯎ ꯃꯝꯁꯜ ꯂꯩꯦ
ꯎꯝ ꯀꯩꯗ ꯍꯕꯒꯤꯅ
ꯑꯇꯩ ꯅꯠꯇꯦ ꯐꯣꯟ ꯌꯦꯡꯕꯒꯤ ꯑꯣꯏꯔꯝꯕꯁꯨ ꯌꯥꯏ ꯒꯥꯔꯤ ꯊꯧꯕꯗ ꯅꯨꯡꯁꯤꯠ
ꯌꯦꯡꯁꯜꯂꯅꯨ ꯌꯥꯝꯅꯒꯗꯤ
ꯎꯝ ꯌꯦꯡꯗ꯭ꯔꯗꯤ ꯀꯩꯗꯧꯅꯣ
ꯌꯦꯡꯗꯕꯤꯗ ꯌꯦꯡꯉꯁꯨ ꯏꯁꯄꯦꯛ ꯁꯟꯒ꯭ꯂꯥꯁ ꯎꯞꯄ ꯌꯦꯡꯉꯨ
ꯑꯁ ꯑꯗꯨ ꯐꯣꯟ ꯌꯦꯡꯕꯗ ꯀꯩꯅꯣ ꯎꯞꯄꯒꯤꯦ ꯒ꯭ꯂꯥꯁꯇꯣ
ꯎꯝ
ꯕ꯭ꯂꯨ ꯀꯠ ꯍꯥꯏꯕ꯭ꯔꯥ ꯑꯃ ꯍꯥꯏꯕꯅꯦ ꯑ ꯌꯥꯝ ꯇꯥꯟꯅ ꯂꯤꯁꯤꯡ ꯑꯍꯨꯝ ꯃꯔꯤꯒꯤ ꯆꯥꯡ ꯂꯩ
ꯎꯝ ꯑꯗꯨ ꯂꯧꯧꯔ
ꯍꯣꯏ ꯍꯣꯏ ꯍꯣꯏ ꯍꯣꯏ ꯂꯧꯕꯤꯔꯒꯦ ꯄꯩꯁꯥ ꯊꯥꯔꯛꯑꯣ ꯄꯁꯦ ꯇꯥꯅ ꯄꯩꯁꯥ ꯇꯥꯟꯕ ꯆꯠꯄ ꯃꯤꯁꯤꯅ ꯄꯩꯁꯥ ꯄꯥꯏ ꯄꯥꯏꯔꯒꯅꯤ
ꯑꯩꯣꯏꯗꯤ ꯄꯥꯏꯗ꯭ꯔꯦ ꯆꯠꯐꯝ ꯉꯥꯛꯇꯅꯦ
ꯑꯦ ꯐꯥꯒꯤꯁꯨ ꯐꯥꯒꯤꯅꯦ ꯑꯗꯨ ꯏꯟꯀꯝ ꯁꯣꯔꯁꯁꯦ ꯌꯥꯝꯃꯗꯤ ꯆꯠꯄꯒꯤ ꯂꯝꯕꯤꯁꯨ ꯌꯥꯝꯃꯤ ꯍꯥꯏꯈꯤ ꯑꯍꯟꯁꯤꯡꯅ ꯍꯥꯏꯕ
ꯆꯨꯝꯃꯕꯅꯦꯗ ꯂꯥꯛꯇ꯭ꯔꯗꯤ ꯆꯠꯐꯝ ꯂꯩꯇꯦ ꯂꯥꯛꯗꯤ ꯆꯠꯂ
ꯅ ꯋꯥꯔꯤꯁꯕꯤ ꯅꯗ ꯎꯝ ꯂꯥꯁ ꯁꯟꯗꯦ ꯏꯣ
ꯎꯝ
ꯍꯗꯇꯦꯅꯤꯗ꯭ꯔꯥ
ꯎꯝ
ꯑꯗꯨ ꯐꯥꯗꯔꯁꯤꯗ ꯑꯩꯈꯣꯏ ꯏꯄꯨ ꯑꯃꯒꯤ ꯕꯥꯔꯗꯦ ꯁ ꯁꯦꯂꯦꯕ꯭ꯔꯦꯠ ꯇꯧꯔꯕ ꯑꯗꯨ ꯑꯩꯈꯣꯏ ꯄꯨꯄꯨꯒꯤꯗꯣ ꯃꯥꯒꯤꯗ ꯑꯦꯛꯖꯦꯛ ꯐꯪꯗꯦꯕꯀꯣ ꯑꯗꯨ ꯑꯣꯏꯔꯁꯨ ꯆꯍꯤꯕꯨꯗꯤ
ꯎꯝ
ꯍꯧꯒꯤꯦ ꯑꯇꯅꯣ ꯃꯥꯒꯤꯁꯦ ꯐꯥꯗꯔꯁ ꯗꯦ ꯀꯝ ꯕꯔꯗꯦ ꯁꯦꯂꯦꯕ꯭ꯔꯦꯠ ꯇꯧꯔꯒ ꯀ ꯀꯃꯥꯏ ꯂꯩꯕꯤꯔꯦ
ꯎꯝ
ꯀꯦꯛ ꯂꯧꯧꯒꯦꯅꯦ ꯆ ꯂꯄꯗ ꯉꯁꯤꯒꯨꯝꯕꯁꯦ ꯍꯥꯟꯅ ꯑꯣꯗꯔ ꯇꯧꯕꯅꯦꯕꯀꯣ
ꯎꯝ
ꯑꯗꯣ ꯍꯌꯦꯡꯒꯨꯝꯕ ꯀꯦꯛ ꯂꯧꯕ ꯆꯠꯄꯗ ꯑꯩ ꯄꯩꯁꯥ ꯄꯤꯒꯦꯅ ꯑꯩ ꯄꯣꯀꯦꯠꯇꯠꯇ ꯌꯦꯡꯉꯀꯥꯟꯗ ꯄꯩꯁꯥ ꯂꯩꯔꯝꯗꯕ ꯋꯥꯉꯦꯅꯦ
ꯇꯁ ꯇꯨꯗꯤ ꯀꯅ ꯇꯧꯔꯦ
ꯁꯣ ꯂꯒꯅꯤ
ꯃꯣꯏ ꯇ ꯍꯥꯏꯔ ꯑꯣꯏ ꯑꯗꯨꯦ
ꯐꯣꯟ ꯆꯠꯊꯣꯛ ꯆꯠꯁꯤꯟ ꯇꯧꯕꯗꯒꯤ ꯇꯥꯈꯤꯕ ꯃꯥꯜꯂꯦꯕ ꯄꯩꯁꯥꯗꯣ
ꯎꯝ
ꯌꯨꯝꯗ ꯍꯜꯂꯛꯑꯒ ꯊꯒꯁꯨ ꯂꯩꯇ꯭ꯔꯦ ꯄꯣꯀꯦꯗꯁꯨ ꯂꯩꯔꯝꯕꯤꯔ ꯈꯪꯉꯦ ꯑꯩ ꯈꯪꯅꯕꯅꯤꯗ ꯑꯗꯨ ꯃꯄꯨꯗꯣ ꯑꯗꯨꯒꯤ ꯁꯁꯨꯝ ꯍꯣꯏ ꯌꯥꯔꯦ ꯌꯥꯔꯦ ꯃꯊꯪ ꯂꯩꯀꯥꯟꯗ ꯑꯃꯨꯛ ꯄꯤꯔꯛꯑꯣ ꯍꯥꯏꯗꯣ ꯇꯣ
ꯎꯝ
ꯑꯁ ꯄꯩꯁꯥ ꯄꯤꯔꯒꯦꯅ ꯄꯣꯀꯦꯠ ꯌꯦꯡꯉ ꯀꯥꯟꯗ ꯄꯩꯁꯥ ꯂꯩꯔꯝꯗ ꯁꯤꯅ ꯏꯀꯥꯏꯕꯗꯤ ꯂꯣꯏꯔꯤ
ꯀ ꯀꯥꯏ ꯃꯥꯅꯕꯨꯅꯤ
ꯎꯝ ꯀꯥꯗꯦ ꯀꯗꯦ
ꯊꯔꯤ ꯊ ꯃꯩꯁꯨ ꯂꯥꯛꯇ ꯅꯨꯡꯉꯥꯏꯌꯦ
ꯑꯩ ꯂꯥꯛꯀ ꯊꯋꯥ ꯂꯅꯨꯡꯉꯥꯏꯅꯤ
ꯑꯣ ꯄ꯭ꯔꯣꯖꯦꯛ ꯑꯦꯔꯤꯌꯥꯗ ꯅꯍꯥꯟ ꯃꯩ ꯁꯦꯝꯕ ꯆꯠꯂꯤꯕ ꯀꯥꯡꯕꯨꯗꯣ ꯈꯪꯕ꯭ꯔꯥ
ꯅꯨꯄꯥꯔꯣ ꯑꯩꯗꯣ
ꯅ ꯑ ꯕꯣꯂꯦꯔꯣ ꯀꯦꯝꯄꯔꯒꯨꯝꯕ ꯑꯃ ꯊꯧꯔꯒ ꯃꯩ ꯁꯦꯝꯕ ꯆꯠꯂꯤꯕ ꯄꯥꯔꯇꯤ ꯑꯃ ꯂꯩꯔꯦ
ꯈꯪꯗꯦ ꯈꯪꯗꯦ ꯑꯣ
ꯑꯗꯨꯒꯤ ꯄꯥꯔꯇꯤꯗꯣ ꯍꯟꯗꯛ ꯁꯤꯗ ꯂꯥꯛꯑꯒ ꯃꯩ ꯀꯟꯅ ꯁꯦꯝꯃꯤꯕ ꯑꯗꯨꯒꯤ ꯗꯦ ꯇꯥꯏꯃꯗꯤ ꯑꯗꯨꯝ ꯃꯩ ꯂꯩ ꯀꯩꯅ ꯉꯁꯤ ꯁꯟꯗꯦ ꯅ ꯑꯗꯨ ꯑꯣꯏꯣꯏꯁꯨ ꯁꯦꯝꯃꯤꯕ꯭ꯔꯥ ꯈꯪꯗꯅꯤ ꯃꯩ ꯂꯥꯛꯇ
ꯎꯝ ꯑꯣꯑꯔ ꯑꯦꯁ ꯊꯛꯦ
ꯊꯛꯁꯤꯗꯨ ꯊꯛꯁꯤꯗꯨ
ꯋꯥꯔꯦꯁ ꯊꯥꯛ ꯆꯂꯒꯠ ꯇ ꯃꯥꯒꯦ
ꯑꯁ ꯍꯟꯗꯛꯁꯦ ꯍꯩꯅꯧꯒꯤ ꯃꯇꯝꯅꯤꯅꯦꯍ ꯑꯩꯅꯧ ꯆꯥ ꯐꯪꯉꯨꯔꯣ
ꯂꯩꯗꯗꯤ ꯐꯪꯗ꯭ꯔꯦ
ꯅ ꯀꯅꯥꯝꯁꯨ ꯊꯥꯔꯛꯇ
ꯀꯅꯥꯅ ꯊꯥꯔꯛꯇꯣꯔꯤꯒꯦ
ꯑꯦ ꯌꯨꯝꯗ ꯂꯩꯕꯁꯤꯡꯗꯨꯣ ꯊꯥꯔꯛꯑꯣ ꯍꯥꯏꯔꯗꯤ ꯑꯗꯨꯝ
ꯎꯝ
ꯊꯥꯛꯄ ꯌꯥꯔꯦꯅ ꯀꯥꯔꯒꯧꯗ
ꯑꯔꯒꯃꯤ ꯑꯔꯥꯡꯅꯥꯏ ꯑꯔꯦꯅꯦ ꯅ
ꯏꯝꯐꯥꯜꯗꯒꯤ ꯃꯄꯥꯟꯗ ꯍꯥꯏꯗꯤ ꯗꯦꯜꯂꯤ ꯀꯨꯝꯕꯥ ꯃꯨꯝꯕꯥꯏ ꯁꯤꯗ ꯌꯦꯟꯗꯤꯦꯝꯒꯨꯝꯕ ꯚꯦꯖꯤꯇꯦꯕꯜꯁꯤꯡꯁꯦ ꯌꯥꯝ ꯊꯥꯕꯅꯦ ꯀꯥꯔꯀꯗꯣ
ꯎꯝ ꯊꯥꯏ ꯊꯥꯅꯌꯦ ꯈꯪꯉꯦ ꯑꯩꯈꯣꯏꯒꯤꯗꯤ ꯃꯤ ꯂꯩꯇꯦ ꯊꯥꯃꯤꯟꯅꯕ
ꯇꯗ ꯅꯣꯏ ꯒꯤꯁꯨ ꯊꯥꯕꯤ ꯌꯣ ꯍꯥꯏꯔꯗꯤꯦ ꯃꯣꯏꯅ ꯑꯗꯨꯝ ꯄꯦꯛ ꯇꯧꯔꯒ ꯊꯥꯕꯤꯕꯁꯨ ꯌꯥꯕꯅꯦ ꯍꯥꯏꯕ ꯋꯥꯅꯤꯗ
ꯊꯕꯤꯗꯔꯒ
ꯑꯩꯈꯣꯏ ꯃꯐꯝꯗꯨꯗꯤ ꯌꯥꯝ ꯍꯧꯗꯦꯗ
ꯁꯤꯗꯗꯤ ꯃꯌꯥꯝ ꯌꯣꯜꯂꯦ ꯑꯗꯣ ꯃꯍꯥꯎꯗꯣ ꯄꯥꯝꯗꯦ ꯑꯩ ꯁꯤꯒꯨꯝꯕꯁꯦ ꯑꯩꯈꯣꯏ ꯈꯨꯟꯗ ꯄꯥꯟꯕꯗꯨꯅ ꯍꯥꯎꯋꯦ ꯁꯤꯗꯗꯤ ꯚꯤꯇꯥꯃꯤꯟ ꯆꯥꯕꯩ ꯇꯥꯏꯞꯇ ꯀꯩꯅꯣꯝ ꯇꯧꯏ
ꯃꯅꯝꯗꯣ ꯀꯩꯅꯣ ꯑꯃ ꯂꯩꯕꯅꯦ ꯄ꯭ꯂꯥꯁꯇꯤꯛ ꯃꯅꯝꯗꯣ
ꯑꯗꯨꯗ ꯑꯩ ꯁꯨꯝ ꯄꯥꯝ ꯄꯥꯝꯅꯦ
ꯑꯣ ꯃꯖꯥꯒꯨꯝꯕꯁꯦ
ꯑꯁꯤꯗ ꯂꯥꯛꯄꯗ ꯁꯤꯗ ꯂꯄ ꯀꯦꯖꯤ ꯑꯃꯈꯛꯇꯪꯗꯤ ꯂꯩꯔ ꯆꯥꯔꯝꯃꯦ ꯑꯗꯣ ꯁꯨꯡꯁꯥ ꯆꯥꯗ꯭ꯔꯦ ꯆꯥꯅꯤꯡꯗꯕꯒꯤ
ꯎꯝ ꯎ ꯃꯖꯥꯒꯁꯤ ꯃꯅꯝ ꯈꯔ ꯅꯨꯡꯁꯤꯗꯅ ꯑꯗꯨꯗ ꯃꯖꯥ ꯑꯣꯔꯤꯖꯤꯅꯦꯜ ꯅꯠꯇꯕ ꯈꯔ ꯂꯩꯗꯅꯣ ꯐꯟꯇꯥ ꯅꯠꯇꯕ ꯀꯩꯅꯣ ꯀꯥꯟꯗꯗ ꯍꯥꯏ ꯃꯦꯡꯒꯣꯁꯨꯨꯁꯅꯦꯍꯥꯁꯨ ꯃꯅꯥꯝꯗꯣ
ꯎꯝ
ꯗꯤꯐ꯭ꯔꯦꯟꯁ ꯂꯩꯕꯅꯦꯕ ꯑꯗꯨꯃꯥꯏꯅ ꯇꯧꯕꯅꯦ ꯎꯝ ꯑꯗꯨ ꯅꯪ ꯍꯌꯦꯡꯗꯤ ꯅꯪ ꯀꯣꯜ ꯇꯧꯔꯛꯀꯦ ꯍꯥꯏꯕ꯭ꯔꯣ
ꯎꯝ ꯊꯧꯔꯀꯦ
ꯍꯥꯏꯗꯤ ꯅꯪ ꯊꯕꯛꯀꯨꯝꯕ ꯆꯠꯂꯗꯤ ꯑꯩ ꯃꯇꯝ ꯈꯪꯗ꯭ꯅ
ꯎꯝ
ꯅꯪ ꯐ꯭ꯔꯤ ꯑꯣꯏꯔ ꯀꯅ ꯍꯥꯏꯔꯑꯣ ꯎꯝ
ꯍꯧꯖꯤꯛ ꯊ
ꯎꯝ
ꯑꯩ ꯄꯨꯡ ꯑꯃ ꯑꯅꯤ ꯇꯨꯝꯃꯅꯤ ꯁꯥꯗꯣ ꯁꯥꯒꯍꯜꯂꯅꯤ ꯍꯥꯏꯗꯤ ꯕ꯭ꯂꯦꯡꯀꯦꯠꯁꯨ ꯆꯜꯂꯒ ꯇꯨꯝꯃꯅꯤꯗꯅ
ꯎꯝ
ꯑꯗꯨꯒ ꯍꯣꯔꯦꯟ ꯍꯧꯒꯠꯂꯒ ꯐꯤ ꯈꯨꯕ ꯆꯠꯇꯣꯏꯅꯦ ꯏꯁꯕ ꯂꯣꯏꯔꯒ
ꯁꯨ ꯅꯨꯡꯉꯥꯏꯕ꯭ꯔꯣ
ꯏꯁꯤꯡ ꯑꯥꯎ ꯅꯨꯡꯉꯥꯏ
ꯝ ꯏꯁꯤꯡ ꯅꯨꯡꯉꯥꯏꯗꯤ ꯑꯗꯨꯝ ꯐꯥꯔꯗ ꯑꯁ ꯑꯩꯈꯣꯏ ꯂꯥꯁ ꯂꯥꯁ ꯌꯌꯥꯔꯗ꯭ꯔꯣ ꯈꯪꯗ꯭ꯔꯦ ꯑꯩ ꯃꯄꯥꯟ ꯆꯠꯈꯤꯗ꯭ꯔꯥ ꯈꯪꯕ꯭ꯔꯥ
ꯎꯝ ꯍ ꯌꯥꯅ
ꯎꯝ ꯑꯗꯨ ꯀꯗꯤ ꯏꯁꯤꯡ ꯌꯥꯝ ꯅꯨꯡꯉꯥꯏꯇꯦꯕ ꯑꯩꯈꯣꯏ ꯃꯐꯝꯗ
ꯎꯝ
ꯑꯗꯨꯁꯨ ꯃꯌꯥꯡ ꯔꯅꯠꯇ ꯑꯦꯀꯣꯃꯣꯗꯦꯁꯟꯗ ꯂ ꯑꯩꯕꯅꯦ
ꯎꯝ
ꯑꯗꯨ ꯃꯌꯥꯡ ꯃꯔꯛꯇ ꯂꯩꯕꯅꯤꯅ ꯑꯁ ꯇ ꯀꯩꯁꯕ ꯃ
ꯃꯣꯠꯁꯨ ꯃꯣꯠꯂꯦ ꯌꯥꯝꯎꯅ
ꯃꯣꯠꯄꯗꯤ ꯈꯔ ꯐꯅꯦ ꯃꯅꯝ ꯆꯦꯇꯜꯁꯤ
ꯃ ꯑꯝꯅ ꯁꯨꯁꯅꯦ ꯃ ꯃꯣꯜ ꯃꯣꯏꯖ ꯃꯣꯠꯁꯨ ꯃꯣꯠꯂꯒ ꯅꯥꯍꯟꯕꯁꯨ ꯁꯥꯒꯅꯦꯕꯀꯣ ꯑꯃꯨꯛ ꯑꯩꯈꯣꯏꯗꯒꯤ ꯍꯦꯟꯅ ꯅꯥꯟꯕ ꯑꯃꯨꯛ ꯁꯥꯔꯒꯗꯣꯏꯅꯦꯕ
ꯑꯦꯛꯁꯄꯤꯔꯤꯌꯦꯟꯁ ꯂꯩꯔꯒ ꯌꯥꯝ ꯁꯤꯦꯅꯤꯌꯔ ꯑꯣꯏꯅꯤꯡꯕꯗꯤ ꯑꯁ ꯂꯣꯏꯔꯦꯪ ꯅꯣꯛꯅꯤꯡꯕꯗꯤ ꯃꯣꯏ ꯃꯑꯣꯡꯗꯣ
ꯎ
ꯌꯥꯝ ꯑꯉꯥꯡ ꯃꯆꯥꯒꯤ ꯇꯥꯏꯞꯇꯣ
ꯎꯝ ꯁꯃ ꯇꯣ ꯑꯣꯏꯔꯃꯤꯗ ꯏꯁꯤꯡꯁꯦ ꯕꯣꯇꯜ ꯑꯃ ꯂꯣꯏꯔꯦ ꯉꯁꯤ ꯔꯁꯗꯅꯅꯤ ꯁꯅꯕꯗꯣ ꯋꯥꯔꯦ ꯉꯗ꯭ꯔꯦ ꯇꯂꯦ
ꯐ꯭ꯂꯥꯁ ꯃꯆꯥꯗꯨꯣ ꯂꯩꯇ꯭ꯔꯕꯣ
ꯂꯩ ꯂꯩꯗꯦ ꯁꯁ
ꯀꯁ ꯑꯧꯒꯨ ꯅꯠꯇ ꯃꯆꯥ ꯂꯩꯗꯅ ꯇ ꯄꯄ ꯑꯃ
ꯅꯒ ꯇꯧꯔꯒ ꯕꯣꯇꯜ ꯂꯩꯁꯜꯂꯤꯁꯦ ꯍꯧꯖꯤꯛ ꯑꯍꯨꯝ ꯃꯔꯤ ꯕꯨꯇꯜ ꯃꯔꯤꯅꯦ ꯍꯧꯖꯤꯛ ꯂꯩꯔꯤꯁꯦ ꯑꯩꯉꯣꯟꯗ
ꯍꯥꯏꯗꯤ ꯏꯁꯤꯡ ꯑꯁꯥꯕꯒꯨꯝꯕꯗꯤ ꯄ꯭ꯂꯥꯁꯇꯤꯛ ꯕꯣꯇꯜꯗ ꯊꯛꯄꯗꯤ ꯐꯠꯇꯦ ꯍꯥꯏꯕ
ꯏꯁꯇꯤꯜꯒꯗ ꯂꯩ
ꯏꯁꯇꯤꯜꯒꯤ
ꯁꯇꯤꯜ ꯀ ꯀ ꯂꯤ ꯀ ꯀ ꯇꯅꯤ ꯀ ꯄꯨꯠꯇꯁꯤꯡꯗꯤ
ꯎꯝ ꯏꯒꯂꯤ ꯖꯤ ꯐ ꯍꯥꯏꯗ ꯑꯗꯨ ꯇꯥꯔꯒꯗꯤ ꯄꯥꯏ ꯂꯩꯇꯦ
ꯎꯝ ꯑꯗꯨꯗꯤ ꯑꯩꯅ ꯑꯗꯨꯗꯤ ꯈꯔ ꯃꯆꯥ ꯑꯣꯏꯔꯦ ꯇꯧꯕ ꯑꯗꯨꯗꯤ ꯃꯄꯥꯟ ꯊꯣꯛꯄꯗ ꯁꯤꯖꯤꯟꯅꯅ
ꯑꯗꯨ ꯍꯧꯖꯤꯛꯀꯤ ꯀꯟꯗꯤꯁꯟ ꯗ ꯂꯩꯔꯒ ꯍꯌꯦꯡꯗꯤ ꯀꯃꯥꯏꯅ ꯇꯧꯗꯕ ꯊꯕꯛ ꯆꯠꯄ ꯉꯝꯒꯗ꯭ꯔꯣ
ꯉꯪꯒꯅꯤ
ꯉꯝꯅꯕ ꯍꯅ
ꯎꯝ ꯍꯂꯗꯅ
ꯍꯤꯗꯥꯛ ꯆꯥꯔꯁꯨ ꯆꯥꯛ ꯆꯥ ꯇꯔꯊꯤ ꯎꯄꯥꯏ ꯂꯩꯇꯕꯅꯤ ꯚꯥꯏ
ꯆꯔꯦ ꯆꯥꯛ ꯆꯕꯜ ꯑꯣꯏꯔ ꯅꯪꯗꯤ ꯍꯧꯖꯤꯛ ꯀꯩꯗꯧꯔꯒ ꯂꯩꯔꯗꯣꯏꯅꯣ ꯅꯪ
ꯍꯧꯖꯤꯛ ꯍꯧꯒꯠꯂꯅꯤ ꯑꯗꯨꯒ ꯁꯠ ꯁꯠ ꯁꯠ ꯆꯠ ꯆꯠ ꯂꯨꯖꯔꯔꯅꯤ ꯖꯔ ꯀ ꯆꯔꯥ ꯋꯥꯒꯦ
ꯑꯣ
ꯆ ꯋꯥꯡꯈ꯭ꯔꯣꯏ ꯍꯥꯏꯗꯤ ꯑꯃꯨꯛꯀ ꯇꯨꯝꯕꯅꯤ